ꯁꯥꯠ
ꯇꯥꯕ꯭ꯔꯣ ꯍꯥꯏꯔ ꯆꯔꯤ ꯆꯩ ꯆꯅꯔꯤꯒꯦ ꯇꯥꯕ꯭ꯔ ꯍꯪꯕ
ꯇꯥꯔꯦ ꯇꯔꯦ
ꯀꯔꯝ ꯀꯔꯝ ꯂꯩꯔꯤꯕ꯭ꯔꯥ ꯅꯪꯕꯨ
ꯀꯃꯥꯏ ꯀꯔꯝ ꯂꯦꯟꯅꯦꯒꯦ ꯍꯤꯡꯅꯕ ꯑꯃꯨꯛ ꯆꯠꯅꯤ ꯑꯃꯨꯛ ꯆꯥꯅꯤ ꯊꯕꯛ ꯑꯃꯨꯛ ꯆꯠꯅꯤ
ꯎꯝ ꯀꯔꯤ ꯀꯔꯤ ꯍꯣꯠꯅꯔꯤꯕ
ꯐꯤ ꯑꯃꯨꯛ ꯁꯥꯏꯇ ꯀꯔꯤꯕꯨ ꯍꯣꯠꯅꯅꯦꯒꯦ
ꯅꯪ ꯑꯉꯥꯡ ꯅꯨꯕꯤ ꯅꯪ ꯅꯨꯄꯥ ꯅꯨꯡꯕꯥꯅ ꯀꯃꯥꯏ ꯀꯔꯝ ꯀꯔꯝ ꯇꯧꯔꯤꯕ
ꯑꯩꯒꯤ ꯅꯨꯄꯥꯅ ꯍꯧꯖꯤꯛ ꯂꯧ ꯃꯇꯝꯅꯤꯅ ꯂꯧ ꯀꯨꯝꯃꯤꯌꯦ ꯏꯇꯥ
ꯎꯝ
ꯃꯇꯝ ꯃꯇꯝꯒꯤ ꯑꯇꯩ ꯃꯇꯝꯗꯅ
ꯃꯇꯥ ꯃꯇꯥ
ꯆꯦꯛ ꯁꯨꯕ ꯆꯠꯂꯦ ꯆꯦꯛ ꯁꯨꯕ ꯆꯠꯂꯦ
ꯎꯝ
ꯏꯆꯥꯥꯡꯍꯩꯅ ꯁ꯭ꯀꯨꯟ ꯀꯥꯏꯌꯦ
ꯑꯥ ꯅꯆꯥꯥ ꯅꯁꯨꯁꯨ ꯂꯩꯔꯕꯣꯏꯔꯦ ꯅꯪꯒꯤ
ꯂꯩꯔꯦ ꯏꯇꯥ ꯅꯪ ꯎꯗꯕꯈꯛ ꯉꯥꯏꯔꯦ
ꯑꯩꯒꯤ ꯌꯥꯕꯨ
ꯅꯪꯒꯤꯗꯤ ꯀꯃꯥꯏ ꯀꯃꯥꯏ
ꯄꯪꯂꯩ ꯃꯔꯩ ꯑꯩꯒꯤꯁꯨ ꯄꯥꯡꯂꯩ ꯃꯔꯩꯔꯤ ꯅꯨꯄꯥꯅ ꯅꯣꯡꯉꯥꯟꯗꯩꯩ ꯅꯨꯃꯤꯠ ꯇꯕꯨ ꯊꯕꯛ ꯆꯠ
ꯑꯥ ꯎꯝ ꯏꯆꯥ ꯅꯆꯥꯖꯤꯡꯗꯤ
ꯏꯁꯨꯕꯨ ꯐꯪꯉꯦꯗ ꯑꯩꯗꯤ ꯏꯆꯥ ꯃꯈꯩ ꯊꯕꯛ ꯇꯧꯔꯦ ꯅꯨꯡꯉꯥꯏꯔꯦ ꯃꯃꯥ ꯅꯨꯡꯉꯥꯏ ꯑꯥꯏꯔꯦ
ꯏꯦ ꯍꯦꯟꯅ ꯅꯨꯡꯉꯥꯏꯕ ꯂꯩꯇꯔꯦꯗ ꯄꯨꯁꯤꯌꯥ ꯄꯨꯁꯤ ꯃꯉꯥꯏ ꯉꯨꯝꯃꯒꯦ ꯑꯍꯥꯎ ꯕꯨ ꯆꯥꯕ
ꯎꯝ ꯏꯆꯥ ꯏꯁꯨꯒꯤ ꯀꯨꯝꯍꯩ ꯌꯦꯡꯕ ꯑꯩꯈꯣꯏꯗꯤ ꯏꯆꯥ ꯄꯤꯛꯏꯗ
ꯄꯖꯤ ꯂꯒꯅꯤ ꯌꯥꯔꯦ ꯇꯗ꯭ꯔꯦ
ꯑꯉꯥꯡ ꯑꯃ ꯍꯧꯖꯤꯛ ꯃꯣꯔꯣꯛ ꯁꯥꯏꯠꯅ ꯉꯥꯔꯤ ꯑꯣꯏꯅ ꯆꯥꯔꯦ
ꯉꯔꯤ ꯑꯃꯨꯛ ꯆꯥꯂꯩꯔꯕ ꯃ
ꯃꯣꯔꯣꯛ ꯊꯗꯅ ꯉꯥꯔꯤ ꯇꯣꯠꯂ ꯆꯔꯦ
ꯎꯝ ꯑꯩꯁꯨ ꯏꯁꯄꯥꯏꯁꯤ ꯅꯣꯗꯜꯁ ꯍꯧꯔꯦ ꯑꯗꯨꯒ ꯀꯨꯟ ꯄꯤꯕꯗꯣ ꯑꯗꯨꯒ ꯀꯩ ꯇꯧꯔꯤꯕ ꯑꯩꯅ ꯎ ꯃꯣꯔꯣꯛ ꯑꯃꯨꯛ ꯊꯥꯛꯆꯜꯂꯦꯕ ꯂꯦꯗꯩꯗꯤ
ꯍꯧꯖꯤꯛꯁꯦ ꯀꯔꯤ ꯀꯔꯤ ꯃꯊꯦꯜꯅ ꯍꯥꯎꯔꯤꯒꯦꯗ
ꯍꯧꯖꯤꯛꯁꯦ ꯐ꯭ꯔꯥꯏ ꯔꯥꯏꯁꯀꯨꯝꯕ ꯆꯤꯛꯀꯟ ꯆꯤꯂꯤꯒꯨꯝꯕ
ꯃꯣꯃꯣꯒꯨꯝꯕ
ꯑꯗꯒꯤ ꯑꯁꯣꯝꯒꯤ ꯄꯔꯊꯥ ꯑꯍꯥꯎꯕ
ꯎꯝ ꯑꯁ ꯍꯣꯡꯒꯤ ꯎꯝ ꯀ ꯑꯦꯐ ꯁꯤꯒꯨꯝꯕ
ꯀ ꯑꯦꯞ ꯁꯤꯒꯨꯝꯕ ꯍꯣꯏ
ꯑꯣꯛꯇꯣꯄꯁ ꯑꯣꯏꯅ ꯆꯥꯎꯔꯁꯦ ꯏꯗ
ꯑꯣꯛꯇꯣꯞ ꯄꯁ ꯆꯥꯅꯤꯡꯗ꯭ꯔꯣ
ꯆꯥꯅꯤꯡꯉꯦ
ꯄꯩꯁꯥ ꯄꯨꯊꯣꯔ ꯆꯥꯎꯔꯁꯤ
ꯁꯇꯥꯔ
ꯅꯪ ꯀꯌꯥ ꯄꯨꯊꯣꯔꯛꯀꯦꯕ ꯑꯩ ꯀꯌꯥꯝ ꯆꯥꯕꯤꯌꯣꯕ
ꯂꯨꯄꯥ ꯆꯥꯇ꯭ꯔꯨꯛ ꯄꯤ ꯌꯥꯝꯕꯅꯦ
ꯂꯤꯁꯤꯡ ꯑꯃ ꯍꯥꯏꯗꯃꯤꯅꯕ ꯀꯦꯞ ꯃꯆꯥꯗꯣ
ꯑꯩꯈꯠꯁꯦꯅ ꯆꯥꯎꯁꯨ ꯆꯥꯎꯁꯨ ꯂꯨꯄꯥ ꯆꯥꯁꯨꯛ ꯄꯤ ꯌꯥꯔꯃꯦꯗꯣ
ꯑꯦ ꯑ ꯆꯥꯄꯣꯠ ꯑꯆꯥꯄꯣꯠ ꯇꯥꯡꯗꯤ ꯇꯥꯡꯉꯤ ꯃꯣꯏꯗꯣ ꯐꯖꯕ ꯃꯐꯝ ꯑꯃꯗꯤ ꯂꯩꯔ ꯍꯪꯃꯕꯟꯗ ꯇꯣꯀꯤꯌꯣ ꯑꯦ ꯀꯩꯅꯣꯝꯥꯕ ꯀꯥꯎ ꯀꯦꯁꯦ ꯑꯗꯨꯗꯣ ꯐꯗꯤ ꯐꯖꯗꯣ ꯑꯥꯄꯣꯠꯇꯣ ꯃꯣꯏ ꯃꯦꯅ꯭ꯨꯗꯣ ꯇꯥꯡꯗꯤ ꯇꯥꯡꯉꯦ ꯐ꯭ꯔꯥꯏ ꯔꯥꯏꯁ ꯑꯝꯗ ꯆꯅꯤꯅꯤꯐꯨ ꯄꯤꯌꯦ ꯀꯌꯥꯝ ꯍꯥꯎꯅ ꯄꯨꯊꯣꯔꯛꯇꯣꯏꯅꯣ ꯈꯪꯗꯦ
ꯁꯤꯠ ꯊꯥꯡ ꯂꯥꯡ ꯊꯕꯥꯟꯗ ꯑꯃ ꯂꯩꯕꯅꯦ ꯁꯤꯌꯥ ꯕꯦꯂꯥꯕ ꯁꯤꯌꯣ ꯕꯦꯂꯥꯕ ꯏ ꯂꯩꯕꯅꯤꯅꯦ ꯍꯦ ꯕꯇꯥꯁ ꯌꯥꯝ ꯇꯧ ꯁꯤꯌꯥꯎ ꯁꯤꯌꯥꯥꯎ ꯕꯦꯂ ꯂꯥ ꯍꯥꯏꯥꯎ ꯈꯪꯒ
ꯈꯪꯗꯦ ꯖꯗꯦꯗꯒꯤ ꯍꯥꯥ
ꯈꯔ ꯅꯞꯄꯗꯤ ꯑꯗꯨ ꯂ ꯑꯣꯏꯔꯦꯁꯤ
ꯍꯥꯎ ꯌꯥ ꯌꯥ ꯌꯥꯅꯤ
ꯑꯣ
ꯎꯝ
ꯁꯦꯟꯊꯣꯛ ꯂꯝꯕꯤꯒꯤ ꯃꯇꯥꯡꯗ ꯋꯥꯔꯤ ꯈꯔ ꯁꯥꯟꯅꯔꯤꯁꯦ ꯑꯩꯗ ꯀꯥꯟꯅꯗꯦ
ꯍꯣ ꯇꯣꯁꯅ ꯈꯕ
ꯎꯝ
ꯁꯦꯟꯊꯣꯛ ꯂꯝꯕꯤ ꯍꯥꯏꯔꯣ ꯀꯔꯤꯅꯣ ꯅꯣꯡꯃ ꯅꯣꯡꯃꯒꯤ ꯑꯐꯪ ꯑꯐꯪꯕ ꯆꯥꯊꯣꯛꯄ
ꯑ ꯊꯛꯇꯣꯛꯄ ꯉꯥꯎꯊꯣꯛꯄ
ꯌꯥꯝ ꯐꯤꯁ ꯌꯥꯗ ꯀ ꯀꯩ ꯁꯥꯔꯤꯑꯣꯣ
ꯑꯩ ꯐꯤ ꯃꯈꯜ ꯃꯈꯜ ꯁꯥꯔꯛꯑꯦ ꯍꯧꯖꯤꯛ ꯔꯥꯥꯁ꯭ꯔꯤ ꯁꯥꯔꯤ ꯍꯥꯟꯅ ꯃꯁꯂꯥꯏ ꯁꯥꯔꯝꯃꯦ ꯄꯣꯂꯤꯁꯇꯔ ꯁꯥꯔꯛꯑꯦ ꯔꯥꯅꯤ ꯁꯥꯔꯝꯃꯦ ꯃꯔꯥꯛ ꯇꯥꯏꯄꯤ
ꯎꯝ
ꯑꯩꯅ ꯁꯥꯗꯕ ꯐꯤ ꯂꯩꯁꯜꯂꯛꯇ꯭ꯔꯦ ꯐꯩꯖꯣꯝ ꯃꯣꯏꯔꯥꯡꯊꯦꯛꯄꯤꯤ ꯁꯥꯔꯝꯃꯦ
ꯇꯦꯜꯂꯦꯅ ꯌꯣꯝꯃꯕꯩ ꯇꯥꯅꯤꯅꯦ
ꯃꯥꯅꯦ ꯐꯤꯒꯤ ꯃꯔꯝꯗꯗꯤ ꯑꯩꯗꯤ ꯃꯁꯇꯔ ꯀꯥꯔꯦ ꯐꯦꯁꯗꯤ ꯂꯣꯏꯗꯧꯔꯦ
ꯅꯅꯗꯨꯗꯤꯌꯥ
ꯆ ꯇ ꯍꯣꯗ
ꯔꯥꯏꯁꯇ꯭ꯔꯤꯗꯣ ꯀꯌꯥꯃꯨꯛ ꯀꯌꯥꯃꯨꯛ ꯂꯩꯔꯤꯒꯦ
ꯑꯩꯈꯣꯏꯅ ꯊꯥꯕꯗ ꯂꯤꯁꯤꯡ ꯑꯃꯒ ꯆꯥꯝꯃ ꯑꯗꯨꯒ ꯁꯨꯔ ꯈꯣꯠꯂꯒ ꯀꯩ ꯇꯧꯔꯒꯗꯤ ꯑꯃꯨꯛ ꯇꯥꯡꯕꯅꯤ ꯂꯤꯁꯤꯡꯣ ꯆꯥꯝꯃꯉꯥ ꯃꯌꯥ ꯑꯗꯨ ꯈꯔ ꯅꯣꯏꯅ ꯂꯧꯔ ꯁꯨꯖ ꯇꯥꯔꯒ ꯂꯤꯁꯤꯡ ꯑꯃ ꯆꯅꯤꯐꯥꯎ ꯈꯛꯇꯪꯅꯤ ꯆꯪꯗꯣꯏꯁꯨ
ꯎꯝ
ꯑꯇꯩꯗꯣ ꯃꯊꯥꯡ ꯃꯊꯥꯡ ꯁꯦꯟꯗꯣꯡꯅꯦꯕ ꯑꯩꯈꯣꯏꯗꯤ ꯂꯂꯣꯟꯕꯤꯅ ꯄꯨꯈ꯭ꯔꯅꯤ ꯄꯨꯂꯞ ꯑꯗꯨꯒ ꯊꯥ ꯂꯨꯄꯥ ꯆꯥꯝꯃ ꯇꯣꯡꯉꯒ ꯄꯤꯊꯣꯛꯑꯝꯕꯅꯤ ꯂꯤꯁꯤꯡ ꯑꯃ ꯆꯅꯤꯗ ꯆꯅꯤꯗ ꯑꯃꯨ ꯑꯁꯨꯃꯟ ꯌꯥꯎꯔꯅꯤ ꯄꯤꯊꯣꯛꯈ꯭ꯔꯅꯤ ꯂꯂꯣꯟꯕꯤꯅ ꯑꯌꯣꯟꯕ ꯃꯤꯅ ꯑꯗꯨꯒ ꯑ ꯆꯥꯝꯃ ꯄꯤꯊꯣꯛꯈ꯭ꯔꯒ ꯂꯤꯁꯤꯡ ꯑꯃ ꯆꯍꯨꯝ ꯅꯠꯇ꯭ꯔꯥ ꯑꯗꯨ ꯆꯥꯝꯃꯃꯨꯛ ꯍꯥꯞꯆꯜꯂꯒ ꯃꯥꯏ ꯁꯦꯟꯗꯣꯡ ꯆꯥꯔꯁꯨ ꯂꯤꯁꯤꯡ ꯑꯃ ꯆꯥꯝꯔꯤ ꯆꯥꯝꯃꯉꯥ ꯁꯨꯃꯥꯏꯅ ꯌꯣꯜꯂꯛꯄ ꯈꯨꯠꯊꯥꯡ ꯌꯥꯝꯃꯟꯕꯒꯤ ꯄꯩꯁꯥ ꯇꯥꯡꯝꯕꯅꯤ ꯐꯤ ꯌꯣꯟꯕꯁꯦ
ꯅꯁꯥꯅ ꯁꯥꯥꯖꯔ ꯅꯁꯥꯅ ꯕꯖꯥꯔꯗ ꯊꯥꯔꯗꯤ ꯀꯌꯥꯃꯨꯛꯇꯤ ꯐꯪꯅꯤ
ꯑꯗꯨꯁꯨ ꯆꯞ ꯃꯥꯟꯅꯩ ꯏꯁꯤꯡ ꯑꯃ ꯆꯥꯝꯗ ꯑꯗꯨꯝ ꯂꯧꯕꯤꯅꯦ ꯃꯣꯏ ꯃꯃꯜ ꯈꯪꯉꯦꯕꯀꯣ ꯑꯩꯈꯣꯏꯅ ꯐꯤ ꯊꯥꯕ ꯆꯠꯄꯁꯦ ꯑꯁꯥꯕ ꯃꯤꯅ ꯊꯥꯕꯗꯤ ꯐꯤꯕꯃꯜ ꯈꯪꯉꯦꯕ ꯃꯣꯏꯁꯨ ꯑꯗꯨꯒ ꯂꯂꯣꯟꯕꯤꯅ ꯄꯨꯔꯛꯄꯗꯤ ꯐꯤꯗꯣ ꯃꯌꯥꯝ ꯌꯥꯝꯃꯒ ꯑ ꯃꯆꯨ ꯃꯆꯨ ꯄꯨꯔꯛꯇꯣꯏꯅꯤꯗꯅ ꯑꯗꯨꯒꯤ ꯃꯣꯏꯅ ꯈꯪꯅ ꯁꯦꯟꯗꯣꯡꯗꯣ ꯍꯥꯞꯄꯅꯦꯕ ꯅꯠꯇ꯭ꯔꯒꯗꯤ ꯑꯩꯈꯣꯏꯅ ꯄꯨꯖꯕꯗ ꯑꯩꯈꯣꯏ ꯀꯩꯁꯨ ꯇꯣꯡꯖꯗꯦ
ꯀꯊꯥ ꯌꯥꯝꯝ ꯂꯩꯌꯦ
ꯎꯝ
ꯃ ꯇ ꯇꯁ ꯉꯥꯔꯤꯁꯦ ꯑꯃꯨꯛ ꯈꯥꯏꯌꯦꯦꯅ ꯑꯃꯨꯛ ꯃꯊ ꯄꯗꯧꯈꯠꯂꯛꯏ
ꯆꯥꯛ ꯑꯣꯛꯇꯁꯨ ꯍꯥꯏꯔꯛꯑꯣ ꯀꯣ ꯁꯣꯅꯥꯠ ꯁꯅꯥ ꯑꯣꯛꯑꯦ
ꯏꯆꯥꯇꯣꯡꯕꯤ ꯍꯥꯏꯅꯦ
ꯎꯝ ꯏꯆꯥ ꯇꯣꯝꯕꯤ ꯍꯥꯏꯌꯣꯌꯦ ꯏꯆꯥꯈꯣꯝꯕꯤ ꯐꯨꯕ ꯇꯥꯔꯦ ꯍꯨꯖꯤꯛ
ꯃꯥꯗꯤ ꯐꯨꯕꯗꯣ ꯇꯨꯝꯃꯤꯀꯥꯟꯗ ꯄꯨꯑꯣ ꯃꯅꯥ ꯂꯩꯌꯣ ꯃꯥ ꯀꯔꯤꯝ ꯈꯪꯉꯣꯏꯕ ꯇꯧꯈꯤꯗ꯭ꯔꯥ ꯇꯧꯈꯤꯗ꯭ꯔꯥ ꯍꯥꯏ ꯃꯅꯥ ꯂꯩꯌꯣ
ꯃꯪꯉꯣꯏꯈꯩ ꯑꯩꯣꯏ ꯈꯣꯄ
ꯀ ꯗꯨꯈ
ꯅꯨꯡꯁꯤꯕꯒꯤ ꯂꯥꯡꯗ ꯀꯣꯛꯄ
ꯎꯝ
ꯍꯪꯦ ꯇꯧꯁꯤ
ꯍꯒ ꯅꯨꯡꯁꯤꯕꯁꯦ ꯀꯩ ꯃꯈꯜ ꯀꯌꯥ ꯁꯣꯒꯦ
ꯅꯨꯡꯁꯤꯕꯒꯤ ꯅꯨꯡꯁꯤꯕ ꯉꯥꯛꯇꯅꯤ ꯐꯨꯅ ꯐꯨꯅ ꯅꯨꯡꯁꯤꯕ
ꯎꯝ
ꯅꯨꯡꯁꯤꯕ ꯃꯈꯜ ꯌꯥꯝꯃꯤ ꯏꯃꯥ ꯏꯄꯥ ꯅꯨꯡꯁꯤꯕ ꯏꯕꯨꯡ ꯏꯄꯥ꯭ꯋꯥ ꯅꯨꯡꯁꯤꯕ ꯏꯆꯦ ꯏꯆꯜ ꯅꯨꯡꯁꯤꯕ ꯏꯃꯥꯟꯅꯕꯤ ꯐꯨꯅꯤꯡꯅ ꯅꯨꯡꯁꯤꯕ ꯏꯆꯥ ꯏꯁꯨ ꯅꯨꯡꯁꯤꯕ
ꯎꯝ
ꯂꯞꯇ ꯂꯞꯁꯟꯕ ꯂꯞꯇ ꯂꯞꯁꯟꯕ ꯑꯣꯏꯔꯣꯏꯗꯕ ꯃꯤꯗ ꯅꯨꯡꯁꯤꯁꯟꯕ
ꯎꯝ
ꯃꯤꯅ ꯅꯨꯡꯁꯤꯖꯔꯛꯄꯗ ꯈꯣꯏꯗꯧ ꯁꯧꯒꯠꯂꯛꯄ
ꯑꯍꯥ ꯑꯥꯍꯥ
ꯐꯔꯛ ꯈꯨꯇꯥ ꯑꯃꯅꯤ ꯂꯥꯁꯀꯥꯗꯨꯗꯤ ꯑꯗꯨꯗꯤ
ꯅꯨꯡꯁꯤ ꯁꯟꯂꯨꯕꯗꯒꯤ ꯍꯦꯟꯅ ꯋꯥꯕ ꯍꯥꯏꯔꯒꯗꯤ ꯅꯨꯡꯁꯤꯕꯤꯔꯛ ꯇꯥꯕ꯭ꯔꯥ ꯑꯩꯅ ꯉꯥꯡꯉꯤꯁꯦ ꯑꯩꯅ ꯍꯦꯛꯇ ꯈꯪꯉꯩ ꯅꯪ ꯇꯔꯝꯃꯔꯣꯏꯁꯨ ꯇꯨꯃꯤꯟ ꯃꯤꯁꯨ ꯇꯥꯗꯣꯔꯦꯕ ꯇꯥꯔꯦꯕ ꯊꯝꯈ꯭ꯔꯣꯕ ꯃꯤꯅꯠꯁꯨ ꯇꯠꯈꯔ꯭ꯦꯕ ꯑꯩ ꯐꯣꯟ